ꯍꯜꯂꯣ ꯇꯥꯕ꯭ꯔꯣ
ꯇꯥꯏꯌꯦ ꯇꯥꯏꯌꯦ ꯅꯪ ꯇꯥꯔꯕꯣ ꯍꯜꯂꯣ
ꯄꯊꯏ ꯑꯣꯏꯔꯔꯤꯗꯣ ꯃꯈꯥ ꯆꯠꯊꯁꯤꯁꯦ ꯀꯔꯤ ꯀꯔꯤ ꯆꯥꯕ
ꯎꯝ ꯑꯣ ꯉꯔꯥꯡ ꯋꯥꯔꯤ ꯁꯥꯟꯅꯧꯕꯗꯣ ꯕ꯭ꯔꯣꯟ ꯇꯤꯄꯣꯔꯥ ꯆꯥꯏꯁꯦ ꯍꯥꯏꯅ ꯑꯣꯏꯦ ꯑ ꯇꯥꯕ꯭ꯔ
ꯃꯦꯍꯤꯗꯤ ꯇꯥꯏꯌꯦ
ꯃꯍꯩꯅ ꯎꯝ ꯇꯟꯖꯂꯤꯗ ꯆꯦꯄꯠ ꯆꯤꯅꯣ ꯊꯛꯅꯤ ꯍꯥꯏꯅ ꯆꯦꯄꯠ ꯆꯟꯅꯁꯨ ꯍꯣꯡꯍꯧꯕꯅꯦ ꯁꯚꯦꯟꯇꯤ ꯄꯤꯍꯧꯕꯅꯦꯦ
ꯑꯗꯀ ꯌꯦ ꯀꯩꯅ ꯖꯨꯁꯇꯣ ꯑꯍꯨꯝ ꯂꯧꯗꯔꯗꯤ ꯋꯥꯟ ꯑꯦꯠꯇꯤ ꯄꯤꯕꯝꯃꯒ ꯋꯥꯟ ꯐꯤꯞꯇꯤ ꯄꯤꯕ ꯑꯣꯏꯔꯁꯤ ꯐꯤꯞꯇꯤ ꯑꯅꯤꯒ ꯅꯠꯇ꯭ꯔꯗꯤ ꯀꯣꯐꯤ ꯉꯇ ꯊꯛꯑꯁꯨ ꯀꯩꯁꯨ ꯀ ꯀꯥꯏꯗꯦ ꯅꯪꯕꯨ ꯀꯣꯐꯤ ꯊꯦ ꯑꯗꯕꯅꯤꯅꯤꯅꯝ ꯏꯁꯃꯨꯗꯤ ꯇꯥꯏ ꯑꯃ ꯑꯣꯦ ꯀꯣꯐꯤ ꯑꯇꯗ
ꯍꯣꯏ ꯁꯤꯦ ꯀꯨꯃꯥꯔꯁꯨ
ꯍꯣꯏ ꯁꯤꯨ ꯋꯥꯟ ꯐꯤꯐꯇꯤ ꯑꯣꯏꯔꯧꯕꯅꯦ ꯑꯗꯨꯝ ꯂꯨꯄꯥ ꯆꯥꯝꯃꯉꯥꯒꯤꯁꯨ ꯑꯗꯨꯝ ꯀꯣꯟꯅꯒꯅꯤ
ꯀꯨꯅꯥꯗꯤ ꯑꯗꯨꯒ ꯑꯩꯈꯣꯏ ꯆꯠꯄꯗꯣ ꯑꯁ ꯈꯣꯡꯅ ꯆꯠꯄꯗꯣ ꯅꯨꯡꯉꯥꯏꯔꯣꯏꯀꯣ
ꯈꯣꯡꯡꯂꯣꯏꯁꯤ ꯃꯅꯤꯡꯗꯤ ꯒꯦꯠꯇꯣ ꯍꯥꯡꯉꯗꯤ ꯑꯌꯨꯛ ꯅꯨꯡꯊꯤꯟꯕꯨꯗꯤ ꯆꯠꯄ ꯌꯥꯔꯅꯤ ꯍꯜꯂꯛꯄꯗꯨꯗꯤ ꯀꯧꯅ ꯍꯔꯁꯤꯛꯇ ꯁꯥꯡꯕ ꯂꯝꯕꯤꯗ ꯑꯣꯇꯣ ꯑꯣꯇꯣ ꯇꯧꯔꯁꯤ ꯌꯥꯏ ꯇꯧꯑꯁꯤ ꯌꯥꯏ
ꯏꯃꯥꯟꯅꯕꯤ ꯀꯥꯔ ꯊꯧꯕ ꯍꯩꯕ ꯑꯃꯝꯇ ꯇꯤꯟꯅꯗꯕꯁꯦ
ꯑꯗꯨꯅꯤ ꯒꯥꯔꯤ ꯊꯧꯕꯁꯨ ꯍꯩꯇꯦ ꯃꯆꯥꯁꯨ ꯍꯩꯇꯦ ꯑꯆꯧꯕ ꯗꯨꯁꯨ ꯍꯩꯇꯦ
ꯑꯆꯧꯕꯁꯨ ꯍꯩꯇꯦ ꯃꯆꯥꯁꯨ ꯍꯩꯇꯦ ꯂꯩꯁꯨ ꯂꯩꯇꯦ ꯅꯪ
ꯇꯥꯏ ꯀꯒꯥꯩ ꯃꯆꯥꯅꯤ ꯂꯩꯔꯗꯤ ꯑꯗꯨꯝ ꯇꯣꯡꯕ ꯆꯕ ꯑꯗꯨꯝ ꯌꯥꯔꯕꯅꯦ ꯍꯥꯏ
ꯑꯦ ꯑꯗꯨ ꯅꯤꯗꯤ ꯋꯥꯔꯕ ꯇꯨꯗꯤ ꯑꯩꯈꯣꯏ ꯑꯍꯨꯝ ꯃꯔꯤꯗꯤ ꯀꯃꯥꯏꯅ ꯅꯣꯝꯖꯤꯟꯅꯤꯒꯔꯤꯃꯇ ꯅꯠꯇ꯭ꯔꯣ
ꯌꯥꯔꯦꯗ
ꯎꯝ ꯈꯪꯗꯦꯗ ꯑꯩ ꯑꯦꯛꯖꯥꯝꯒꯤ ꯋꯥꯈꯜꯒ ꯑꯝꯇ ꯈꯟꯗ꯭ꯔꯕ ꯇꯥꯏ ꯇꯥꯏ ꯀꯔꯤ ꯀꯔꯤ ꯀꯔꯤ ꯁꯦꯠꯄ ꯀꯔꯤ ꯆꯥꯕ ꯀꯔꯤ ꯊꯛꯄꯅ ꯈꯜꯂ ꯂꯩꯔ ꯇꯥꯕ꯭ꯔꯣ ꯇꯥꯕ꯭ꯔꯣ ꯍꯜꯂꯣ
ꯎꯝ
ꯀꯩꯗꯧꯔꯒꯦ ꯑꯃꯨꯛ ꯅꯨꯃꯤꯟꯗ ꯂꯩꯔꯦ ꯑꯗꯨ ꯆꯥꯛ ꯆꯔꯕ ꯆꯥꯛ ꯆꯔꯕꫭ ꯀꯩ ꯏꯤꯟꯁꯥꯡ ꯆꯥꯏꯕ ꯍꯜꯂꯣ